ꯍꯥꯎ
ꯃꯤꯗꯤ ꯂꯨꯍꯣꯡꯈ꯭ꯔꯒ ꯑꯃ ꯐ‌ꯣꯠꯁꯨ ꯑꯃꯨꯛꯀ ꯇꯧꯔꯛꯛꯇꯦꯀꯣ ꯉꯁꯤ ꯉꯥꯛꯇ ꯇꯧꯔꯛꯑꯦ ꯀꯔꯤ ꯂꯩꯔꯦ
ꯑꯁ ꯅꯪꯕꯨ ꯅꯤꯡꯁꯤꯡꯕꯒꯤ ꯇꯧꯔꯛꯄꯅꯦ
ꯑꯁ ꯑꯗꯨ ꯅꯪꯒꯤ ꯂꯨꯍ‌ꯣꯡꯕ ꯅꯨꯃꯤꯠꯇꯣ ꯑꯩ ꯌꯥꯝ ꯁꯥꯎꯅꯤꯡꯕꯖꯥꯠꯅꯤ ꯈꯪꯕ꯭ꯔꯥ
ꯀꯔꯤ ꯇꯧꯕ꯭ꯔꯅꯦ
ꯑꯩꯗꯤ ꯑꯍꯤꯡ ꯐ‌ꯣꯟ ꯎꯝ ꯀꯩꯅꯣ ꯑꯔꯣꯏꯕ ꯐꯥꯎ ꯂꯩꯁꯤ ꯍꯥꯏꯕꯅꯤꯕ ꯑꯗꯨ ꯂ‌ꯦꯛꯔꯒ ꯆꯠꯁꯤ ꯍꯥꯏꯕꯅꯦꯕ ꯑꯗ‌ꯣ ꯏꯅꯦ ꯈꯣꯏꯅꯁꯨ ꯌꯥꯗ꯭ꯔꯕ ꯑꯗꯨꯒꯤ
ꯑꯗꯨ ꯑꯩꯁꯨ ꯑꯩ ꯁꯨ ꯑꯃꯨꯛ ꯀꯧꯅꯤꯡꯗꯕ ꯑꯗꯨꯒꯤꯅꯤ ꯑꯩꯗꯤ ꯍꯥꯟꯅ ꯍꯥꯏ ꯈ꯭ꯔ‌ꯦꯗꯅ ꯅꯪꯕꯨ ꯂꯩꯌꯣꯅ ꯑꯗꯨ ꯅꯪꯒꯤ ꯅꯅꯦ ꯀꯩꯀꯥ ꯑꯗꯨ ꯍꯥꯏꯕꯒꯤ ꯑꯩꯗꯣ ꯇꯟꯈ꯭ꯔꯦꯕ
ꯍꯣꯏ ꯑꯩꯁꯨ ꯌꯥꯝ ꯂꯩꯅꯤꯡꯕꯅꯦꯕ ꯑꯁ ꯅꯣꯡꯃꯥ ꯈꯛꯇꯤ
ꯅꯪꯒꯤ ꯅꯋꯥꯗꯤ ꯀꯔꯤꯁꯨ ꯍꯥꯏꯗꯕ꯭ꯔꯥ ꯑꯗꯨ
ꯏꯋꯥꯗꯤ ꯑꯩꯅ ꯂꯩꯅꯤꯡꯉꯗꯤ ꯂꯩꯌꯣ ꯍꯥꯏꯕꯅꯤ ꯑꯗꯣ ꯑꯩꯅꯁꯨ ꯌꯥꯔꯦ ꯌꯥꯔꯦ ꯅꯪꯒꯤ ꯅꯃꯥꯅ ꯌꯥꯗꯕꯗꯣ ꯅꯪ ꯁꯨ ꯁꯨꯃꯥꯏ ꯈꯜꯂꯝꯒꯅꯤ ꯍꯥꯏꯔꯒ ꯆꯠꯈ꯭ꯔꯕꯅꯤ ꯌꯨꯝꯗ ꯐꯖꯅ ꯈꯠꯅꯔꯦ ꯑꯗꯨ ꯅꯨꯃꯤꯠ
ꯅꯨꯡꯁꯤꯒ꯭ꯔꯦꯗꯀꯣ
ꯈꯠꯅ ꯈꯠꯅꯔꯒ ꯑꯩꯅ ꯉꯝꯕꯅꯤꯗ ꯈꯠꯅꯕꯁꯨ
ꯑꯣꯏꯔꯝꯒꯅꯤ
ꯅꯪꯗꯣ ꯌꯥꯝ ꯐꯖꯕ ꯋꯥꯅꯤꯗ ꯑꯗꯨ ꯅꯨꯃꯤꯠꯇ ꯀꯅꯥꯅ ꯅꯪꯕꯨꯨ ꯀ‌ꯦꯕꯤꯕ꯭ꯔꯥ
ꯈꯪꯗꯦ ꯑꯩꯈꯣꯏ ꯎꯝ ꯑꯩꯒꯤ ꯎꯝ ꯏꯋꯥꯒꯤ ꯃꯆꯦꯅꯀꯣ
ꯑꯣ ꯑꯣ ꯃꯤ ꯂꯣꯏ ꯈꯤꯕꯤꯕ꯭ꯔꯥ ꯐꯩꯌꯦ
ꯀꯦꯅꯤꯡꯉꯥꯏ ꯄꯨꯔꯛꯄꯅꯦꯕ
ꯑꯣ ꯑꯗꯨ ꯃꯣꯏ ꯏꯃꯨꯡꯗꯤ ꯀꯃꯥꯏꯅ ꯇꯧꯕ꯭ꯔꯣ ꯃꯤꯗꯤ ꯐꯥꯕ꯭ꯔꯥ ꯐꯠꯇꯕ꯭ꯔꯥ
ꯑ ꯑꯗꯨꯝ ꯐꯕꯅꯦ
ꯂꯩꯕꯗꯤ ꯑꯗꯨꯝ ꯅꯨꯡꯉꯥꯏꯕ ꯃꯥꯜꯂꯤꯗꯀꯣ
ꯍꯣꯏ ꯏꯋꯥꯒ ꯑꯩꯈꯣꯏꯅꯤ ꯈꯛꯇꯅꯦ ꯂꯩꯕ
ꯑꯣ ꯑꯣ ꯑꯗꯨꯅ ꯐꯩꯌꯦ ꯑꯩꯈꯣꯏꯗꯤ ꯂꯩꯃꯤꯟꯅꯔꯤ ꯍꯧꯖꯤꯛꯐꯥꯎ
ꯎꯝ ꯑꯩꯗꯤ ꯏꯋꯥꯒ ꯑꯩꯈꯣꯏꯅꯤ ꯈꯛꯇꯅꯤ ꯃꯥꯒꯤ ꯃꯆꯦꯒ ꯃꯃꯥꯒꯗꯤ ꯇꯣꯡꯉꯥꯟ ꯂꯦꯕ
ꯑꯩꯈꯣꯏꯁꯨ ꯇꯣꯉꯥꯟ ꯆꯥꯅꯤꯡꯉꯥꯏ ꯈꯟꯈ꯭ꯔꯕꯅꯦꯕ ꯑꯩꯈꯣꯏꯁꯨ ꯏꯆꯥ ꯂꯩ ꯈ꯭ꯔꯦ ꯑꯗꯨꯒꯤ ꯌꯥꯝ ꯆꯤꯟꯈ꯭ꯔꯦꯕ ꯌꯨꯝꯁꯦ
ꯅꯆꯥꯂꯩꯑꯦꯁꯨ ꯍꯥꯏꯔꯛꯇꯦꯅꯦ
ꯀꯨꯏꯗ꯭ꯔꯤ ꯀꯨꯏꯗ꯭ꯔꯤ ꯑꯩꯅ ꯅꯪꯒꯤ ꯂꯨꯍꯣꯡꯕ ꯂꯥꯛꯄ ꯃꯇꯝꯗ ꯑꯩ ꯍꯢꯈ꯭ꯔꯦꯗꯅ ꯑꯩ ꯊꯥ ꯃꯔꯤ ꯃꯉꯥꯒꯨꯝꯕ ꯁꯨꯈ꯭ꯔꯦ ꯍꯥꯏꯔꯒ
ꯍꯣꯏ ꯍꯥꯏꯕꯕꯨꯗꯤ ꯍꯥꯏꯌꯦ ꯑꯗꯣ ꯅꯨꯄꯤꯔ ꯅꯨꯄꯥꯔꯁꯨ ꯈꯪꯘꯦ
ꯅꯨꯄꯥꯅꯦ ꯌꯥꯝ ꯍꯔꯥꯎꯋꯦ
ꯑꯁ ꯅꯪꯒꯤ ꯅꯋꯥꯒ ꯆꯞ ꯃꯥꯟꯅꯔꯝꯒꯅꯤ ꯑꯗꯨꯗꯤ
ꯂꯣꯏ ꯃꯥꯟꯅꯩꯌꯦ ꯑꯩꯕꯨꯗꯤ ꯀ꯭ꯔꯤꯁꯨ ꯃꯥꯟꯅꯗꯦ ꯑꯩꯒꯤ ꯑꯩꯒꯤ ꯃꯥꯟꯅꯕꯗꯤ ꯀꯔꯤꯔꯥ ꯑꯩꯒꯤ ꯃꯥꯟꯅꯕꯗꯤ ꯃꯤꯠ ꯈꯛꯇ ꯃꯥꯟꯅꯕ ꯋꯥꯅꯤꯗ
ꯑꯁ ꯅꯪꯒꯤ ꯑꯗꯨꯗꯤ ꯅꯪꯒꯤ ꯅꯋꯥꯒ ꯆꯞ ꯃꯥꯟꯅꯔꯝꯒꯅꯤ ꯐꯖꯔꯝꯒꯅꯤꯅꯦ
ꯍꯣꯏ ꯑꯗꯨꯝ ꯐꯖꯩ ꯃꯥꯅꯁꯨ ꯃꯥ ꯃꯥꯜꯂꯦ ꯃꯥ ꯃꯥꯜꯂꯦ ꯑꯗꯨꯝ ꯍꯥꯏꯔꯒ ꯂꯩꯕꯅꯤꯅ ꯐꯖꯩ ꯍꯥꯏ
ꯑꯁ ꯅꯪꯅ ꯍꯦꯟꯅ ꯅꯨꯡꯁꯤꯕꯒꯤ ꯃꯥꯜꯂꯦꯀꯣ ꯑꯗꯨꯗꯤ
ꯍꯣꯏ ꯑꯣꯏꯔꯝꯒꯅꯤ
ꯃꯥꯅꯁꯨ ꯅꯨꯡꯁꯤꯕꯒꯤ ꯑꯣꯏꯔꯝꯅꯤ ꯃꯥꯒꯤ ꯎꯝ ꯃꯤꯠꯇꯣ ꯈꯔ ꯅꯪ ꯃꯥꯥꯟꯅꯗꯤ
ꯍꯣꯏ ꯃꯥꯟꯕꯅꯦ ꯃꯤꯠꯇꯤ ꯑꯇꯣꯞꯄꯗꯤ ꯀꯔꯤꯁꯨ ꯃꯥꯟꯅꯗꯦ ꯃꯤꯠ ꯈꯛꯇ ꯃꯥꯟꯅꯕꯅꯤꯗ
ꯎꯝ ꯌꯝꯐꯩꯌꯦ ꯃꯊꯪꯗꯁꯨ ꯃꯊꯪꯗꯅ ꯅꯨꯄꯤ ꯄꯣꯛꯈ꯭ꯔꯣꯀꯣ ꯍꯧꯖꯤꯛꯅ ꯅꯨꯄꯥ ꯄꯣꯛꯈ꯭ꯔꯦ ꯑꯗꯨꯅ
ꯍꯣꯏ ꯁꯨꯃꯥꯏꯅ ꯇꯧꯔ ꯒꯗꯤ ꯌꯥꯔꯔꯣꯏ
ꯑꯗꯨꯅꯦ
ꯅꯪꯢꯘꯤ ꯑ ꯊꯕꯛ ꯀꯔꯤ ꯂꯥꯎꯒꯨꯝꯕꯗꯤ ꯀꯔꯤꯁꯨ ꯆꯠꯇꯕ꯭ꯔꯥ
ꯍꯣꯏ ꯂꯧ ꯆꯠꯇꯦ
ꯐꯔꯦ ꯃꯤꯗꯤ ꯑꯩꯈꯣꯏꯗꯤ ꯃꯔꯛ ꯃꯔꯛꯇ ꯆꯠꯁꯦ ꯆꯠꯁꯦ ꯍꯢꯔꯒ ꯆꯠꯂꯦ
ꯍꯣꯏ ꯑꯁꯤꯗꯗꯤ ꯂꯧ ꯆꯠꯇꯦꯕ ꯎ ꯑꯩꯗꯤ ꯑꯗꯨꯝ ꯎꯝ ꯀꯩꯅꯣ ꯑꯩ ꯗꯨꯀꯥꯟꯗ ꯂꯩꯌꯦꯕꯀꯣ
ꯑꯧ
ꯗꯨꯀꯥꯟ ꯑꯩꯒꯤ ꯍꯥꯡꯒꯦ ꯇꯧꯔꯒ ꯍꯥ
ꯄꯣꯠꯆꯩ ꯌꯣꯟꯐꯝꯗꯔꯣ
ꯅꯠꯇꯦ ꯐꯤ ꯇꯨꯕꯗꯣ ꯑꯗꯨꯝ ꯇꯨꯔꯒ ꯂꯩꯌꯦꯕ ꯑꯩ ꯍꯥꯏ ꯑꯩꯒꯤ ꯅꯨꯄꯥꯅ ꯊꯕꯛ ꯃꯥꯒꯤ ꯊꯕꯛ ꯑꯃ ꯂꯩꯕ
ꯑꯁ ꯑꯩꯁꯨ ꯂꯥꯛꯇꯣꯏꯅꯤꯀꯣ ꯅꯣꯡꯃꯥꯜꯂꯤ ꯅꯪꯉꯣꯟꯗ ꯇꯣꯡꯍꯅꯤꯉꯦ
ꯍꯣꯏ ꯂꯥꯛꯑꯣ ꯂꯥꯛꯑꯣ
ꯀꯔꯤꯒꯤꯔꯥ ꯍꯥꯏꯗꯤ ꯑꯩꯈꯣꯏꯒꯤ ꯈꯨꯟꯗꯗꯣ ꯀꯔꯤꯅꯣ ꯑꯃ ꯂꯩꯌꯦꯕ ꯍꯣꯏ ꯀ꯭ꯔꯤꯅꯣꯝ ꯑꯃ ꯑꯆꯧꯕ ꯂꯥꯛꯌꯦꯕ ꯑꯗꯨꯗꯒꯤ ꯃꯤ ꯂꯣꯏꯅꯃꯛ ꯑꯇꯣꯞ ꯆꯞ ꯃꯥꯟꯅꯕ ꯐꯤꯔꯣꯟꯒꯨꯝꯕ ꯍꯥꯞꯁꯦ ꯍꯥꯎꯔꯒ ꯇꯧꯕ ꯑꯗꯨꯒꯤ ꯑꯩꯅ ꯅꯉꯣꯟꯗ ꯇꯧꯔꯒꯦ ꯑꯩꯒꯤ ꯏꯃꯥꯟꯅꯕꯤ ꯑꯃ ꯂꯩꯌꯦꯅ ꯍꯥꯏꯈ꯭ꯔꯕꯅꯦ ꯑꯩꯅ
ꯍꯣꯏ ꯍꯣꯏ ꯑꯗꯨꯗꯤ ꯃꯤ ꯀꯌꯥ ꯇꯧꯗꯣꯏꯅꯣ
ꯀꯨꯟꯒꯨꯝꯕꯗꯤ ꯁꯨꯔꯝꯒꯅꯤ ꯍꯣꯏ ꯃꯧ ꯂꯣꯏꯅ ꯃꯥꯥꯛ ꯇꯧꯕꯅꯤꯅ
ꯑꯩꯒꯤ ꯎꯝ ꯁꯠꯇ꯭ꯔꯥ ꯍꯥꯄꯦꯕꯀꯣ ꯑꯩꯗꯣ ꯃꯤ ꯑꯅꯤ ꯑꯍꯨꯝ ꯑꯩꯗ ꯇꯝꯨꯔꯒ ꯂꯩꯏꯕ
ꯍꯣꯏ ꯑꯁꯃ ꯍꯥꯞꯄꯗꯣ ꯐꯥꯔꯕꯅꯤ ꯅꯪꯅ ꯀꯔꯤ ꯋꯥꯕꯅ ꯁꯤꯖꯒ ꯍꯣꯏ ꯌꯥꯏꯌꯦ ꯌꯥꯏꯌꯦ ꯅꯪꯒꯤ ꯊꯕꯛꯅ ꯈ꯭ꯋꯥꯏꯗꯒꯤ ꯐꯥꯔꯦꯅꯦ
ꯇꯨꯒꯦ ꯍꯥꯏꯔꯗꯤ ꯍꯥꯟꯅ ꯑ ꯃꯇꯝꯗꯣ ꯎꯝ ꯊꯥ ꯑꯃ ꯑꯅꯤ ꯂꯩꯔꯀꯥꯟꯗ ꯍꯥꯏꯔꯛꯎꯀꯣ ꯅꯠꯇ꯭ꯔꯗꯤ ꯐꯤ ꯀꯩꯀꯥ ꯂꯩꯕꯗꯣ ꯑꯩꯈꯣꯏꯗꯗꯤ ꯂꯩꯇꯦꯕ ꯑꯗꯣ ꯑꯩꯈꯣꯏꯗꯒꯤ ꯅꯠꯇꯕ ꯃꯄꯥꯟꯗ ꯊꯥꯒꯅꯦꯕ
ꯍꯣꯏ ꯑꯩꯈꯣꯏ ꯑꯁꯨꯝ ꯃꯣꯏꯕꯨꯅ ꯍꯥꯏꯩꯔꯒ ꯊꯨꯅ ꯇꯧ ꯀꯩ ꯀꯩꯅꯣ ꯇꯧꯍꯟꯅꯤꯡ ꯍꯥꯏ
ꯍꯣꯏ ꯑꯗꯨꯒ ꯅꯣꯏꯒꯤꯔꯣꯝꯗ ꯑꯃꯨꯛ ꯄꯣꯠ ꯆꯩꯩ ꯊꯥꯕꯗꯣ ꯌꯥꯝ ꯀꯨꯏꯅ ꯆꯠꯂꯦꯗꯅ
ꯎꯝ
ꯑꯗꯨꯒꯤ ꯅꯨꯡꯉꯥꯏꯇꯦꯕ ꯅꯣꯏꯅ ꯃꯇꯝꯗꯣ ꯆꯥꯅ ꯌꯧꯔꯛꯇ꯭ꯔꯗꯤꯀꯣ
ꯎꯝ ꯅꯣꯏꯅ ꯐꯥꯔꯤꯅꯦ ꯅꯪꯒꯤ ꯊꯕꯛꯅ ꯈ꯭ꯋꯥꯏꯗꯒꯤ ꯐꯔꯦ ꯃꯍꯎ ꯑꯣꯏꯔꯁꯨ ꯇꯧꯕ ꯌꯥꯕ ꯂꯩꯁꯥꯕꯤ ꯑꯣꯏꯔꯁꯨ ꯇꯧꯕ ꯌꯥꯕ
ꯍꯣꯏ ꯑꯗꯨꯝ ꯐꯔꯦꯅ ꯈꯜꯂꯒ ꯂꯩꯕꯅꯦ ꯐꯕ꯭ꯔꯥ ꯐꯕ꯭ꯔꯥ ꯐꯥꯕ꯭ꯔꯥ ꯐꯠꯇꯕ꯭ꯔꯥꯁꯨ ꯈꯪꯗ꯭ꯔꯦ
ꯐꯔꯕꯅꯦ ꯐꯔꯕꯅꯦ
ꯍꯣꯏ ꯅꯪꯗꯤ ꯀꯔꯤ ꯀꯔꯤ ꯊꯕꯛ ꯇꯧꯔꯒ ꯂꯩꯈ꯭ꯔꯦ
ꯑꯩ ꯇꯧꯗ꯭ꯔꯤꯗ ꯑꯩꯗꯣ ꯄꯦꯟꯁꯟ ꯆꯥꯕꯒꯤ ꯑꯗꯨꯝ ꯂꯩꯈ꯭ꯔꯦ ꯌꯨꯝꯗ
ꯅꯨꯡꯉꯥꯏꯅ ꯅꯪ
ꯌꯨꯝꯗ ꯂꯩꯕꯁꯨ ꯋꯥꯕꯅꯦ ꯊꯕꯛꯀꯨꯝꯕ ꯁꯨꯃꯥꯏꯅ ꯇꯧꯔꯒ ꯆꯠꯄꯅ ꯐꯩ ꯑꯩꯒꯤꯗꯤ
ꯎꯝ ꯑꯗꯣ ꯅꯣꯏꯒꯤꯔꯣꯝꯗ ꯊꯕꯛ ꯑꯃ ꯇꯧꯈ꯭ꯔꯣꯅ
ꯈꯪꯗꯦꯅꯦ ꯀꯔꯤ ꯇꯧꯁꯤꯔꯁꯨ ꯀꯔꯤꯁꯨ ꯇꯧꯔꯁꯨ ꯍꯥꯏꯗꯤ ꯑ‌ꯦ ꯏꯋꯥꯅꯗꯤ ꯑꯩꯅꯁꯨ ꯅꯍꯥꯟ ꯍꯩꯈ꯭ꯔꯕꯅꯦꯕ ꯃꯉꯣꯟꯗ
ꯅꯋꯥꯅꯗꯤ ꯇꯧꯒꯅꯨ ꯍꯥꯏꯗꯧ ꯃꯥꯜꯂ ꯑꯩꯅ ꯈꯟꯕꯗ
ꯑ ꯃꯥꯗꯤ ꯇꯧꯒꯅꯨ ꯇꯧꯒꯅꯨ ꯃꯥ ꯂꯩꯔꯤꯁꯤꯗꯤ ꯃꯥꯅ ꯂꯣꯏ ꯇꯧꯒꯅꯤ ꯍꯥꯏꯕꯅꯦ
ꯑꯗꯨꯅꯦꯕ ꯅꯪꯒꯤꯅ ꯅꯋꯥꯑꯒ ꯅꯪꯒ ꯆꯞ ꯃꯥꯟꯅꯕ
ꯑꯃꯗꯤ ꯇꯧꯕ ꯑꯃꯗꯤ ꯇꯧꯅꯤꯡꯉꯤ ꯍꯥꯏꯔꯒ ꯑꯃꯒꯨꯝꯕꯗꯤ ꯄꯥꯡꯊꯣꯛꯑꯗꯤ ꯅꯨꯡꯉꯥꯏꯒꯅꯤ ꯁꯤꯗꯁꯦ ꯊꯕꯛꯀꯨꯝꯕꯁꯨ ꯂꯩꯇꯦ ꯍꯥꯏꯔꯒ ꯃꯥꯅ ꯌꯥꯔꯔꯣꯏ ꯌꯥꯔꯣꯏ ꯉꯥꯛꯇ ꯍꯩꯌꯦ ꯑꯩꯈꯣꯏꯅ ꯍꯥꯏꯕꯗꯤ ꯀꯗꯥꯏꯗꯔꯔ ꯀꯇꯥꯁꯨ ꯇꯥꯕꯤꯒꯦꯗ
ꯃꯥꯒꯤ ꯈꯨꯠꯁꯤ ꯉꯥꯛꯇ ꯇꯧꯅꯤꯡꯕꯅꯦ ꯅꯨꯄꯥ ꯍꯥꯏꯕꯁꯦ
ꯅꯨꯡꯉꯥꯏꯔꯦꯗꯅ ꯅꯪ ꯇꯧꯗꯕꯗꯨꯕꯨ ꯑꯩꯈꯣꯏꯗꯤ ꯋꯥꯗꯤ ꯇꯧꯑꯣ ꯇꯧꯑꯣ ꯍꯥꯏꯔꯅ ꯂꯣꯏꯔꯦ
ꯑꯣ
ꯑꯩꯈꯣꯏꯒꯤ ꯋꯥꯗꯤ ꯑꯩꯒꯤ ꯏ ꯋꯥꯗꯤ ꯑꯁ ꯑꯩꯁꯨ ꯊꯕꯛ ꯇꯧꯕ ꯃꯥꯁꯨ ꯊꯕꯛ ꯇꯧꯕ ꯑꯗꯨꯒꯤ ꯌꯨꯝꯗ ꯃꯤ ꯊꯝꯕꯅꯦꯕ ꯋꯥꯕꯒꯤ
ꯃ‌ꯣꯏ ꯁꯨꯃꯥꯏꯟ
ꯏꯆꯥ ꯂꯩꯔꯗꯤ ꯇꯧꯔꯣꯏꯗ
ꯄꯣꯊꯥꯎꯑꯣ ꯄꯣꯊꯥꯑꯣ ꯅꯣꯏ ꯅꯆꯥ ꯂꯩꯔꯗꯤ ꯋꯥꯒꯅꯤ ꯑꯩꯈꯣꯏ ꯏꯆꯥ ꯅꯨꯄꯥꯅ ꯑꯁ ꯁꯥꯊꯤꯕꯁꯤ ꯑꯥ ꯌꯥꯝ ꯋꯥꯈ꯭ꯔꯖꯅꯤ ꯐꯔꯤꯠꯒꯨꯝꯕꯁꯨ
ꯑꯩ ꯂꯥꯛꯑꯗꯤ ꯅꯪ ꯅꯪꯒꯤ ꯅꯆꯥ ꯅꯨꯄꯥꯅ ꯐꯨꯔꯗꯣꯏꯅꯦ ꯆꯥꯎꯈ꯭ꯔꯅꯤꯗꯅ
ꯍꯣꯏ ꯏ꯭ꯔꯕꯨꯗꯤ ꯆꯣ ꯎꯝ ꯃꯥꯁꯦ ꯊꯥ ꯇꯔꯦꯠꯀꯨꯝꯕ ꯁꯨꯔꯦ ꯆꯍꯤ ꯑꯃꯗꯤ ꯐꯥꯗ꯭ꯔꯤꯕ ꯐꯖꯅ ꯁꯤ ꯃꯥꯗꯤ ꯐꯥꯒꯗꯧꯔꯤ ꯃꯥꯁꯦ ꯃꯄꯥꯟꯗ ꯅꯨꯡꯁꯤꯕꯁꯤꯗꯤ ꯃꯥꯆꯥꯕꯨ
ꯍ‌ꯣꯏ ꯑꯗꯨꯅꯦ ꯌꯥꯝ ꯐꯩꯍ‌ꯦ ꯑꯗꯨ
ꯈꯪꯗ꯭ꯔꯦꯗ
ꯌꯥꯝ ꯐꯩꯌꯦ ꯑꯩꯈꯣꯏꯗꯤ ꯑꯁ ꯈꯪꯗ꯭ꯔꯦ
ꯅꯈꯣꯏꯗꯤ ꯀꯃꯥꯏꯅ ꯇꯧꯒꯦ ꯋꯥꯔꯝꯒꯅꯤꯀꯣ ꯅꯕꯅꯤꯁꯦ ꯅꯣꯏꯒꯤꯅꯤꯅꯦꯒꯁꯨ ꯅꯣꯏ ꯂꯩꯃꯤꯟꯅꯗꯦ ꯂꯩꯃꯤꯟꯅꯔꯗꯤ ꯅꯨꯡꯉꯥꯏꯒꯗꯧꯕ ꯃꯔꯣꯝꯗ ꯈꯔ
ꯃꯇꯦꯡ ꯄꯥꯡꯅꯕ
ꯍ‌ꯣꯏ ꯀꯩꯁꯨ ꯀꯥꯏꯗꯦ ꯂꯩꯃꯤꯟꯅꯕꯗꯨꯁꯨ ꯐꯕ ꯂꯩꯃꯤꯟꯅ ꯂꯩꯃꯤꯟꯅꯗ꯭ꯔꯦꯁꯨ ꯑꯗꯨꯝ ꯐꯩꯕ ꯑꯩꯈꯣꯏꯒꯤ ꯏꯋꯥꯗꯣ ꯌꯥꯝ ꯐꯕꯅꯦꯕ
ꯐꯔ‌ꯦ ꯐꯥꯕ ꯃꯥꯂꯦꯗ ꯐꯖꯅ ꯉꯥꯡꯕꯁꯨ ꯌꯥꯝ ꯅꯨꯡꯉꯥꯏꯌꯦ ꯃꯥꯕꯨ ꯉꯥꯡꯕꯩꯗꯣ ꯑꯩꯅ ꯅꯍꯥꯟ ꯉꯥꯡꯅꯕ ꯃꯇꯝꯗ ꯊꯩꯅꯅꯕꯅꯦꯕ ꯂꯨꯍꯣꯡꯕ ꯅꯪꯒꯤ ꯂꯨꯍꯣꯡꯕ ꯅꯨꯃꯤꯠꯇꯣ
ꯍꯣꯏ
ꯑꯁ ꯅꯪꯒꯤ ꯂꯨꯍꯣꯡꯕꯒꯤ ꯍꯥꯏꯔꯗꯤꯀꯣ ꯑꯩ ꯌꯥꯝ ꯅꯨꯡꯉꯥꯏꯇꯦ
ꯎꯝ ꯅꯪ ꯂꯩꯇꯕꯗꯣꯀꯣ
ꯍꯣꯏ ꯑꯩꯒꯤ ꯃꯩꯁꯦ ꯍꯟꯗꯛꯁꯦ ꯎꯔꯤ ꯂꯣꯏ ꯌꯥꯝ ꯊꯣꯛꯈ꯭ꯔꯕꯅꯤ ꯏꯆꯦꯈꯣꯏꯅ ꯑꯩꯈꯣꯏ ꯆꯥꯛ ꯆꯥꯕ ꯃꯇꯝꯗ ꯌꯦꯡꯅꯤꯀꯣ ꯅꯪꯒꯤ ꯃꯥꯏꯁꯦ ꯀꯃꯥꯏꯅ ꯇꯧꯔꯒꯦ
ꯅꯪꯗꯣ ꯐꯖꯅ ꯆꯥꯗꯕꯒꯤ ꯑꯣꯏꯔꯝꯒꯅꯤ ꯅꯪ ꯑꯉꯥꯡ ꯂꯩꯔꯒ
ꯍꯣꯏꯅꯦ ꯑꯉꯥꯡꯅ ꯉꯥꯛꯇꯅꯤꯅꯦ ꯃꯕꯣꯛꯒꯁꯨ ꯂꯩ ꯍꯥꯏꯕꯁꯨ ꯌꯥꯗꯦ ꯏꯅꯥꯒꯨꯝꯕꯅꯤ ꯑꯩꯈꯣꯏꯒ ꯂꯩꯌꯨꯁꯨ ꯌꯥꯗꯦ ꯑꯩꯉꯣꯟꯗ ꯉꯥꯛꯇ ꯂꯩꯒꯦ ꯍꯥꯏꯕꯒꯤ ꯑꯩꯁꯤ ꯋꯥꯔꯦ
ꯅꯪꯒꯤ ꯅꯋꯥꯕꯨ ꯊꯕꯛ ꯆꯠꯀꯅꯨ ꯍꯥꯏꯔꯣ ꯑꯉꯥꯡ ꯁꯦꯟꯅꯔꯒꯀꯣ ꯂꯩꯈ꯭ꯔꯣ ꯍꯥꯏꯌꯣ
ꯊꯣꯛꯇꯕꯅꯣ ꯍꯥꯏꯔꯁꯨ ꯍꯌꯦꯡꯗꯤ ꯆꯠꯂꯔꯣꯏ ꯉꯁꯤ ꯉꯁꯤꯁꯦ ꯂꯨꯕꯅꯤ ꯂꯨꯕꯅꯤ ꯉꯥꯛꯇ ꯍꯥꯏꯒꯅꯤ ꯃꯥꯒꯤ ꯂꯨꯕꯁꯦ ꯀꯌꯥꯃꯨꯛ ꯂꯨꯕ꯭ꯔꯥ ꯈꯪꯗꯦ ꯑꯩꯉꯣꯟꯗꯒꯤ ꯍꯦꯟꯅ ꯃꯥꯒꯤ ꯊꯕꯛꯅ ꯂꯨꯈ꯭ꯔꯦ
ꯁꯨꯇꯤ ꯂꯧꯕ ꯁꯨꯇꯤ ꯂꯧꯕ ꯍꯩꯇꯕꯒꯤ ꯑꯣꯏꯔꯝꯃꯅꯤ
ꯍꯣꯏꯅꯦ
ꯃꯤꯅ ꯍꯥꯏꯕ ꯍꯣꯏ ꯍꯣꯏ ꯍꯣꯏ ꯍꯣꯏ ꯍꯥꯏꯕꯗꯣ ꯑꯗꯨꯒꯤ
ꯄꯪꯕꯅꯦꯕ ꯑꯁꯤ ꯑꯩꯒꯤ ꯏꯋꯥꯁꯤꯁꯨ ꯄꯪꯕꯅꯦꯕ ꯑꯃꯔꯣꯝꯗꯗꯤ
ꯄꯪꯔꯁꯨ ꯄꯪꯔꯁꯨ ꯑꯗꯨꯝ ꯅꯨꯡꯁꯤꯔꯗꯤ ꯌꯥꯔꯦꯅ
ꯍꯣꯏ ꯁꯨꯃꯥꯏ ꯁꯨꯃꯥꯏꯅ ꯈꯟꯂꯒ ꯑꯗꯨꯝ ꯂꯥꯏꯈ꯭ꯔꯦ ꯑꯩꯗꯤ ꯏꯃꯥꯒ ꯏꯄꯥꯅ ꯍꯔꯥꯎꯕ ꯗꯨ ꯏꯃꯥꯒ ꯏꯄꯥꯅ ꯌꯥꯝ ꯍꯔꯥꯎꯕꯅꯦ ꯑꯩꯅ ꯃꯥꯒ ꯂꯨꯍꯣꯡꯕꯁꯦ
ꯑꯗꯨꯅꯦ ꯐꯕꯒꯤꯅꯦ ꯐꯠꯇ꯭ꯔꯗꯤ ꯀꯅꯥꯅ ꯍꯔꯥꯎꯒꯅꯤ
ꯑꯩꯉꯣꯟꯗꯒꯤ ꯍꯦꯟꯅ ꯃꯣꯏꯅ ꯍꯔꯥꯎꯈ꯭ꯔꯕ ꯋꯥꯅꯤ
ꯁꯤ ꯎꯝ ꯑꯩꯈꯣꯏ ꯂꯩꯃꯤꯟꯅꯕꯗꯣ ꯍꯣꯏ ꯑꯥ ꯁꯤꯗ ꯍꯣꯁꯇꯦꯜꯗ ꯂꯩꯃꯤꯟꯅꯕ ꯃꯥꯏꯜꯁꯨ ꯑꯁ ꯃꯥꯒꯤ ꯃꯋꯥꯗꯨꯗꯤ ꯌꯥꯝ ꯐꯩꯌꯦ ꯑꯗꯨꯃꯥꯏꯅ ꯍꯥꯏꯔꯝꯃꯦꯕ ꯑꯩꯉꯣꯟꯗꯀꯣ
ꯑꯣ
ꯑꯦ ꯃꯥꯁꯨ ꯃꯆꯥ ꯂꯩꯈ꯭ꯔꯦ ꯍꯥꯏꯕ꯭ꯔꯥ ꯀꯔꯤ ꯂꯩꯇ꯭ꯔꯦ ꯍꯥꯏꯕ꯭ꯔꯥ ꯀꯥꯎꯈ꯭ꯔꯦꯅꯦ
ꯑꯩꯗꯣ ꯅꯍꯥꯟ ꯃꯥꯒ ꯑꯃꯔꯛꯗꯤ ꯉꯥꯡꯅꯩꯌꯦꯕ
ꯑꯣ
ꯅꯪꯒꯤ ꯂꯨꯍꯣꯡꯕꯒꯤ ꯃꯇꯨꯡꯗꯅꯦ ꯅꯍꯥꯟ ꯍꯞꯇꯥꯗ ꯑꯣꯏꯔꯝꯒꯅꯤ ꯑꯩꯅ ꯀꯔꯤꯒꯤ ꯂꯥꯛꯇꯕ꯭ꯔꯥ ꯍꯥꯏꯔꯒ ꯃꯣꯏꯒꯤꯗꯣ ꯒꯥꯔꯤꯒꯨꯝꯕ ꯆꯠꯄꯒꯤ ꯂꯝꯕꯤꯒꯨꯝꯕꯗꯣ ꯌꯥꯝ ꯅꯨꯡꯉꯥꯏꯇ꯭ꯔꯦ ꯁꯨꯃꯥꯏꯅ ꯌꯥꯝ ꯍꯩꯌꯦ ꯃꯥ ꯁꯤ ꯈꯔ ꯅꯨꯡꯉꯥꯏꯇꯕ ꯃꯥꯜꯂꯦ
ꯍꯣꯏ ꯈꯪꯅꯤ ꯑꯩꯉꯣꯟꯗꯗꯤ ꯌꯥꯝ ꯐꯩꯌꯦ ꯃꯆꯦꯁꯨ ꯌꯥꯝ ꯐꯩꯌꯦ ꯑꯗꯨꯃꯥꯏꯅꯗꯤ ꯍꯥꯏꯌꯦꯕ ꯑꯩꯉꯣꯟꯗ ꯗꯣ ꯑꯁꯦꯡꯕ꯭ꯔꯥ ꯁꯦꯡꯗꯕ꯭ꯔꯥꯁꯨ ꯈꯪꯗꯦ
ꯃꯥꯗꯤ ꯁꯨꯃꯥꯏ ꯑꯗꯨꯝ ꯍꯥꯏꯒꯅꯤꯌꯦ ꯅꯨꯡꯉꯥꯏꯔꯁ
ꯈꯪꯗꯦ ꯂꯧ ꯀꯩꯀꯥꯗꯤ ꯆꯠꯂꯦ ꯍꯥꯏ
ꯑꯣ ꯍꯣꯏ ꯆꯠꯂꯝꯒꯅꯤ ꯃꯣꯏꯒꯤꯗꯤ ꯆꯤꯡꯁꯨ ꯀꯣ ꯌꯥꯝ ꯀꯥꯔꯝꯒꯅꯤꯌꯦ
ꯍꯣꯏ
ꯑꯗꯨ ꯃꯥꯅ ꯍꯥꯏꯕꯗꯣ ꯑꯁ ꯑꯩꯁꯦ ꯈꯔꯕꯨꯗꯤ ꯋꯥꯔꯦ ꯔꯨꯝꯗ ꯇꯧꯗꯕꯤꯗ ꯁꯤꯗ ꯂꯥꯛꯔꯒ ꯂꯣꯏ ꯑꯃꯔꯣꯗꯒꯤ ꯇꯧꯕꯁꯦ ꯌꯥꯝ ꯋꯥꯔꯦ ꯍꯥꯏꯌꯦ ꯃꯥ
ꯑꯗꯨ ꯑꯣꯏꯔꯁꯨ ꯑꯗꯨꯅ ꯐꯔꯦ ꯃꯥꯒꯤ ꯃꯋꯥꯗꯣ ꯑꯗꯨꯝ ꯐꯩꯗꯅ ꯐꯠꯇꯕꯗꯤ ꯅꯠ ꯎꯝ ꯑꯗꯣ ꯑꯃ ꯅꯍꯥꯟ ꯑꯃ ꯃꯥꯅ ꯑꯥ ꯋꯥꯔꯤ ꯁꯥꯟꯅꯔꯒ ꯑꯃ ꯂꯩꯕ ꯅꯨꯄꯥꯗꯨꯗꯤ ꯇꯣꯛꯅꯕꯗꯣ ꯌꯥꯝ ꯐꯕꯅꯦ
ꯐꯈ꯭ꯔꯕꯅꯦ ꯐꯈ꯭ꯔꯕꯅꯦ
ꯁꯤꯒꯤ ꯅꯨꯄꯥꯗꯨꯗꯤ ꯑꯗꯨꯝ ꯌꯥꯏꯌꯦꯕ
ꯍꯣꯏ
ꯃꯅꯨꯡꯗꯗꯤ ꯈꯪꯗꯦ ꯃꯄꯥꯟꯗꯗꯤ ꯗꯨꯝ ꯌꯥꯏꯕ ꯑꯃꯗꯨꯗꯤ ꯃꯄꯥꯟꯗꯁꯨ ꯌꯥꯗꯕ ꯃꯅꯨꯡꯗꯁꯨ ꯌꯥꯗꯦꯕ
ꯍꯣꯏ ꯁꯨꯃꯥꯏꯅ ꯇꯧꯋꯦꯕ ꯑꯗꯨꯒꯤ ꯑꯩꯅꯖꯨ ꯅꯪꯒꯤ ꯅꯨꯡꯉ ꯐꯥꯔꯗꯤ ꯎ ꯐꯥꯔꯦ ꯁꯨꯃꯥꯏꯅ ꯍꯈ꯭ꯔꯕꯅꯦ ꯑꯩꯈꯣꯏꯒꯤ ꯏꯋꯥꯁꯦ ꯂꯣꯏ ꯐꯥꯕ ꯃꯥꯜꯂꯦ ꯑꯩꯈꯣꯏꯁꯦ ꯌꯥꯝ ꯂꯥꯏꯕꯛ ꯐꯥꯏ
ꯍꯣꯏ ꯑꯗꯨꯅꯤ ꯂꯩꯕꯥꯛꯇ ꯊꯝꯕꯥꯜ ꯁꯥꯠꯄ ꯍꯥꯏꯕꯗꯣ
ꯑꯗꯤ ꯑꯩꯒꯤ ꯏꯁꯥꯅ ꯈ꯭ꯋꯥꯏꯗꯒꯤ ꯐꯖꯕ ꯑꯩꯈꯣꯏ ꯑꯍꯨꯝꯒꯤ ꯃꯔꯛꯇ
ꯃꯔꯥꯏꯕꯥꯛ ꯊꯝꯕꯥꯜ ꯍꯥꯏꯕꯗ ꯑꯣꯏꯈ꯭ꯔꯦꯅꯦ
ꯑꯩꯒꯤ ꯋꯥꯗꯤ ꯍꯧꯖꯤꯛꯐꯥꯎꯁꯨ ꯌꯥꯝ ꯐꯖꯔꯤꯌꯦ ꯃꯥꯗꯤ
ꯑꯁ